ꯁꯜꯂꯦꯖꯥꯔ ꯐꯣꯟ ꯄꯥꯏꯔꯛꯏꯁꯦ ꯑꯧ ꯁꯜꯂꯦꯖꯥꯁꯦ ꯀꯩ ꯂꯝꯗꯒꯤꯅꯣ
ꯑꯥ ꯖꯤꯂꯦꯕꯤ ꯍꯣꯏ ꯂꯩꯀꯥꯏꯗꯩ
ꯀꯃꯥꯏꯅ ꯇꯧꯅꯤ ꯖꯦꯂꯤꯕꯤ ꯑꯕꯨ ꯀꯩꯅꯣ ꯀꯩ ꯀꯩ ꯂꯝꯗꯩꯅꯣ ꯍꯥꯏꯕ
ꯍꯩꯔꯣꯛꯇꯒꯤ
ꯍꯩꯔꯣꯛ ꯀꯗꯥꯏꯋꯥꯏꯗꯒꯤ
ꯍꯩꯔꯣꯛ ꯄꯥꯔꯠ ꯋꯥꯟ ꯍꯩꯇꯨꯞ ꯄꯣꯛꯄꯤ
ꯈꯪꯗꯤꯌꯦ
ꯊꯣꯡ ꯍꯩꯔꯣꯛ ꯍꯩꯔꯣꯛ ꯍꯦꯛ ꯆꯪꯉꯛꯄꯒꯅꯦ ꯊꯣꯡ ꯑꯃ ꯂꯩꯕꯅꯦ ꯑꯗꯨꯒꯤꯗꯨꯗ ꯑꯗꯥꯏꯗꯩ ꯑꯗꯨꯝ ꯑꯣꯏꯔꯦ ꯑꯗꯨꯗꯩ ꯈꯤꯇꯡ ꯆꯠꯄꯗꯤ ꯆꯠꯂꯦ
ꯑꯣ ꯍꯧꯖꯤꯛ ꯁꯂꯦꯖꯥꯁꯦ ꯀꯩ ꯀꯩ ꯍꯣꯠꯅꯔꯤꯒꯦ ꯑꯩꯁꯦ ꯄꯤ ꯍꯩꯁ ꯗꯤ ꯇꯧꯔꯤ ꯃꯥꯁꯇꯔ ꯂꯣꯏꯔꯦ ꯑꯣ ꯃꯥꯁꯇꯔ ꯂꯣꯏꯕ ꯆꯍꯤ ꯀꯌꯥ ꯁꯨꯔꯒꯦ ꯃꯥꯁꯇꯔ ꯂꯣꯏꯕꯗꯤ ꯇꯨ ꯊꯥꯎꯖꯟ ꯇꯋꯦꯟꯇꯤꯐꯣꯔꯗ ꯂꯣꯏꯕꯅꯦ ꯑꯗꯒ ꯃꯔꯛꯇ ꯒꯦꯞ ꯄꯨꯗꯤ ꯂꯩꯈꯔꯦ ꯑꯗꯨꯒ ꯑꯃꯨꯛ ꯑꯣ ꯑꯗꯨꯗꯤ ꯆꯍꯤꯁꯦ ꯑꯅꯤ ꯃꯌꯥꯅꯤ ꯒꯦꯞ ꯂꯩꯔꯤꯖꯦ
ꯎꯝ ꯍꯣꯏ ꯆꯍꯤ ꯑꯅꯤꯃꯨꯛ ꯍꯥꯏ
ꯀꯩ ꯁꯕꯖꯦꯛꯇ ꯃꯥꯁꯇꯔ ꯇꯧꯔꯤꯅꯣ ꯑꯣ ꯄꯤ ꯍꯩꯆ ꯗꯤꯅ ꯀꯩ ꯑꯦꯔꯤꯌꯥꯗ ꯇꯧꯗꯣꯏꯅꯣ ꯄꯤ ꯍꯩꯁ ꯗꯤ ꯁꯦ ꯍꯧꯖꯤꯛꯐꯥꯎꯒꯤꯗꯤ ꯀꯟꯐꯥꯝ ꯇꯥꯗꯔꯤꯕꯀꯣ ꯑꯩꯁꯦ ꯀꯣꯔꯁ ꯋꯥꯛꯇꯤ ꯇꯧꯔꯤ ꯑꯣ ꯍꯧꯖꯤꯛ ꯀꯩ ꯀꯩꯗꯧꯔꯝꯃꯤꯅꯣ ꯍꯧꯖꯤꯛꯄꯣ ꯑꯩ ꯀꯂꯥꯁ ꯎꯝ ꯀꯩ ꯌꯦꯟꯁꯥꯡ ꯆꯥꯔꯒꯦ ꯉꯁꯤꯕꯣ
ꯉꯁꯤꯁꯤ ꯍꯋꯥꯏꯒ ꯀꯪꯃꯦꯠꯀ ꯀꯅꯥꯅ ꯊꯣꯡꯉꯤꯅꯣ ꯆꯥꯛ ꯊꯣꯡꯕꯗ ꯉꯥꯏꯔꯤ ꯀꯩꯅꯣ ꯎ ꯌꯨꯝꯗ ꯀꯅꯥ ꯀꯅꯥ ꯂꯩꯒꯦꯅꯣꯏꯒꯤ ꯑꯩꯅꯦ ꯎꯝ ꯍꯩꯔꯣꯛꯇ ꯑꯗꯨꯝ ꯂꯩꯕ꯭ꯔꯥ ꯅꯠꯇ꯭ꯔꯥꯒ ꯀꯗꯥꯏ ꯂꯩꯒꯦ
ꯑ ꯀꯩꯅꯣꯗ ꯀꯋꯥꯇꯔꯗ ꯂꯩ ꯑꯗ
ꯑꯣ ꯍꯟꯗꯛ ꯅꯦꯠ ꯑꯦꯛꯖꯥꯝ ꯊꯥꯗꯣꯏꯔꯣ ꯑ ꯂꯥꯏꯔꯤꯛꯇꯤ ꯀꯌꯥꯝ ꯄꯥꯔꯒꯦ ꯑꯣ ꯑꯦꯛꯖꯥꯝꯒꯤ ꯑꯦꯛꯖꯥꯝꯒꯤ ꯍꯥꯏꯗꯤ ꯄꯔꯤꯈꯥꯒꯤ ꯃꯐꯝ ꯀꯗꯥꯏꯗ ꯇꯥꯒꯦ ꯃꯐꯝꯁꯦ ꯏꯝꯐꯥꯜꯗ ꯇꯥꯏ ꯑꯗꯣ ꯗꯥꯏꯔꯦꯛ ꯑꯣꯏꯅ ꯊꯣꯛꯇ꯭ꯔꯤ ꯑꯗꯨꯒꯤ ꯑꯣꯥ ꯄꯔꯤꯈꯥ ꯆꯠꯄꯗꯤ ꯀꯅꯥ ꯀꯅꯥ ꯆꯠꯇꯣꯏꯅꯣ ꯎꯝ ꯀꯩꯅꯣ ꯄꯔꯤꯈꯥ ꯊꯥꯕꯒꯤ ꯒꯤ ꯃꯇꯝꯁꯦ ꯄꯨꯡ ꯀꯌꯥ ꯄꯤꯒꯦ ꯄꯩꯈꯥ ꯇꯥꯕꯗꯤ ꯄꯨꯡ ꯑꯍꯨꯝ ꯑꯣꯏꯗꯣꯏꯕ ꯑꯣ ꯑꯗꯨꯗꯤ ꯀꯩꯅꯣ ꯂꯥꯏꯔꯤꯛ ꯇꯝꯕ ꯂꯥꯛꯄꯁꯦ ꯌꯨꯅꯤꯚꯔꯁꯤꯇꯤ ꯂꯥꯛꯄꯁꯦ ꯀꯔꯤꯗ ꯂꯥꯛ ꯀꯦ ꯀꯃꯥꯏꯅ ꯇꯧꯔꯤꯅꯣ
ꯌꯨꯅꯤꯚꯔꯁꯤꯇꯤ ꯂꯥꯛꯄꯁꯦ ꯂꯥꯏꯟꯗ ꯂꯥꯛꯄꯁꯨ ꯌꯥꯎꯋꯤ ꯒꯥꯔꯤ ꯃꯆꯥꯗ ꯂꯥꯛꯄꯁꯨ ꯌꯥꯎꯋꯤ ꯕꯁ ꯑꯩꯈꯣꯏ ꯌꯨꯅꯤꯚꯔꯁꯤꯇꯤ ꯕꯁ ꯆꯦꯟꯕꯗ ꯑꯗꯨ ꯌꯥꯎꯔꯛꯄꯁꯨ ꯌꯥꯎꯋꯤ ꯑꯗꯨꯒꯤꯗꯤ ꯅꯨꯃꯤꯠ ꯅꯨꯃꯤꯠ ꯇꯨꯒꯤ ꯃꯇꯝ ꯃꯇꯝ ꯒꯤ ꯑꯣꯏꯔꯦ
ꯗꯤꯄꯥꯔꯠꯃꯦꯟꯗ ꯀꯩꯅꯣ ꯑꯣꯖꯥ ꯀꯌꯥ ꯂꯩꯒꯦ ꯑꯣ ꯍꯧꯖꯤꯛ ꯍꯧꯖꯤꯛ ꯑꯣꯖꯥ ꯍꯦꯠ ꯍꯥꯏꯗꯤ ꯃꯀꯣꯛꯁꯦ ꯀꯅꯥꯅ ꯑꯣꯏꯔꯤꯒꯦ ꯃꯅꯤꯄꯨꯔꯤ
ꯑꯃ ꯌꯥꯎꯋꯦꯗꯅ ꯑꯣꯏ
ꯗꯤꯟꯅ ꯀꯅꯥꯅ ꯑꯣꯏꯔꯤꯒꯦ ꯑꯩꯈꯣꯏꯅꯤꯄꯨꯔꯗꯤꯄꯥꯔꯦꯟ ꯑꯣ ꯕꯤ ꯁꯤꯒꯤꯗꯤ ꯀꯅꯥ ꯀꯅꯥ ꯑꯣꯏꯔꯤꯒꯦ ꯍꯧꯖꯤꯛꯁꯦ
ꯕꯤ ꯁꯤꯁꯦ ꯎꯝ ꯀꯩꯅꯣ ꯑꯣꯏꯕꯅꯤꯅꯦ ꯍꯥꯟꯅ ꯂꯣꯀꯦꯟꯗꯔꯣ ꯑꯣꯏꯔꯝꯕꯅꯦ ꯑꯗꯨ ꯁꯤꯟꯕꯒꯤ ꯍꯧꯖꯤꯛ ꯔꯤꯖꯥꯏꯟ ꯇꯧꯈ꯭ꯔ ꯃꯇꯨꯡꯗ ꯃꯣꯏ ꯑꯇꯣꯞꯄꯒꯤ ꯂꯩꯕꯗꯣ ꯑꯅꯧꯕꯗꯣ ꯍꯧꯖꯤꯛ ꯐꯥꯎꯒꯤ ꯑꯣꯏꯅꯗꯤ ꯀꯩꯅꯣ ꯇꯧꯗ꯭ꯔꯤꯕ ꯃꯥꯂꯦ
ꯀꯃꯥꯏ ꯀꯃꯥꯏꯅ ꯇꯧꯒꯦ ꯄꯤ ꯍꯩꯆ ꯗꯤ ꯇꯧꯕꯁꯤꯕ
ꯑꯁ ꯍ ꯍꯧꯗꯦ ꯠ ꯍꯧꯔꯛꯄ ꯉꯅ ꯍꯧꯔꯛꯄꯁꯤꯗꯕꯨꯗꯤ ꯀꯩꯁꯨ ꯊꯣꯏꯗꯧꯕ ꯀꯅ ꯇ
ꯇꯧꯔ ꯗꯤꯄ꯭ꯔꯦꯁꯟꯒꯤ ꯑꯗꯣ ꯀꯩ ꯅꯨꯃꯤꯠꯇꯅꯣ ꯑꯃ ꯊꯦꯡꯅꯖꯦ ꯀꯣꯏꯕ ꯆꯠꯂꯨꯁꯦ ꯑꯩꯈꯣꯏ ꯄꯨꯜꯂꯒ ꯎꯝ ꯌꯥ ꯎꯕꯤ ꯌꯥ ꯁꯠꯁꯔꯤ ꯍꯣꯏ ꯅꯣꯏ ꯏꯆꯤ ꯏꯅꯥꯎꯗꯤ ꯀꯌꯥꯅꯣ
ꯍꯣꯏꯁꯤ ꯅ ꯃꯅꯤꯔꯦ
ꯑꯣ ꯅꯪꯅ ꯀꯌꯥ ꯁꯨꯕ ꯑꯣꯏꯗꯣꯏꯅꯣ ꯎꯝ ꯑꯩꯈꯣꯏꯒꯤꯅ ꯑꯍꯨꯝ ꯅꯨꯄꯥ ꯑꯩꯒꯤ ꯏꯄꯥ ꯅꯨꯄꯥ ꯑꯅꯤ ꯂꯩ ꯑꯗꯨꯒ ꯑꯩꯒ ꯑꯩꯈꯣꯏ ꯑꯍꯨꯝꯅꯤ ꯑꯩꯅ ꯑꯍꯟ ꯅꯪꯗ ꯑꯣ ꯑꯟꯗ꯭ꯔꯣꯒꯤ ꯃꯩ ꯃꯨꯠꯇꯕꯤ ꯂꯥꯏ ꯂꯩꯕꯗꯣ ꯀꯗꯥꯏꯒꯤꯗꯒꯤ ꯅꯛꯑꯦ ꯑꯗꯨꯝ ꯑꯣ ꯑ ꯄꯥꯛ ꯂꯩ ꯑꯗꯨ ꯑꯗꯨ ꯄꯥꯔꯛꯀꯤꯗꯤ ꯈꯔ ꯂꯥꯞꯅꯔꯦ ꯑꯗꯨꯒ ꯒꯥꯔꯗꯦꯟ ꯑꯅꯧꯕ ꯑꯃꯗꯤ ꯁꯦꯝꯒꯠꯂꯦ ꯑꯩꯈꯣꯏ ꯃꯅꯥꯛꯇ ꯑꯗꯨꯒꯤ ꯃꯅꯥꯛꯇꯨꯗ ꯑꯣꯏꯗꯣꯏꯕ ꯑꯗꯨꯝ ꯃꯩꯒꯤꯗꯣ ꯑꯗꯨꯗꯥꯏꯗ ꯂꯥꯛꯑꯗꯤ ꯑꯗꯨꯝ ꯌꯧꯔꯦ ꯑꯗꯨ ꯑꯗꯨ ꯍꯦꯛ ꯌꯧꯕꯒ ꯑꯗꯨꯝ ꯍꯪꯕꯗ ꯑꯗꯨꯝ ꯐꯪꯒꯅꯤ ꯑꯣꯇꯨꯗꯤ ꯃꯃꯥꯡꯁꯨꯇ꯭ꯔꯦꯇꯉꯦ ꯑꯗꯨꯒ ꯅꯣꯏꯒꯤꯩꯒꯤ ꯃꯅꯨꯡꯗꯣꯏꯣꯡꯃ ꯂꯥꯏ ꯀꯩꯀꯥꯛ ꯈꯣꯏꯔꯝꯃꯁꯨ ꯌꯥꯏ ꯌꯦꯡꯉꯁꯨ ꯌꯥꯏꯝ ꯀꯣꯏꯕ ꯌꯥꯏ ꯑꯟꯗ꯭ꯔꯣ
ꯍꯣꯏ ꯑꯗꯣ ꯑꯗꯨꯝ ꯑ ꯍꯥꯏꯅꯔꯒ ꯑꯝꯛꯇꯪ ꯊꯦꯡ ꯊꯦꯡꯅꯁꯦ ꯏꯃꯥꯟꯅꯕꯤ ꯏꯃꯥꯟꯅꯕꯤ ꯑꯩꯁꯨ ꯏꯃꯥꯟꯅꯕꯤ ꯃꯣꯏ ꯈꯔꯁꯨ ꯆꯠꯅꯤꯡꯕ ꯃꯣꯏ ꯍꯧꯖꯤꯛꯀꯁꯨ ꯌꯦꯡꯅꯤꯡꯉꯦꯅ ꯑꯗꯨꯝ ꯍꯥꯏꯕꯅꯦꯕ ꯃꯅꯨꯡꯗꯣ ꯄꯨꯡꯒ ꯄꯨꯡ ꯑꯆꯧꯕ ꯈꯣꯠꯄ ꯑꯗꯨꯃꯥꯏꯅ ꯂꯩ ꯈꯣꯠꯂꯦ ꯍꯥꯏꯌꯦꯕ ꯑꯗꯨꯗꯒꯤ ꯃꯣꯏꯅ ꯆꯠꯁꯦ ꯑꯩꯈꯣꯏ ꯃꯃꯥꯡꯗ ꯆꯠꯄ ꯀꯥꯟꯗꯁꯨ ꯌꯦꯡꯁꯦ ꯍꯥꯏꯔꯒ ꯃꯣꯏꯗꯣ ꯊꯣꯡ ꯍꯥꯡꯉꯝꯗꯦꯕ ꯑꯗꯒꯤ
ꯅꯠꯇ꯭ꯔꯒ ꯀꯩꯅꯣ ꯇꯧꯕ ꯑꯣꯏꯔꯝꯒꯅꯤ ꯃꯣꯏꯒꯤ ꯃꯤꯈꯩꯗꯣ ꯊꯕꯛ ꯂꯩꯅꯕꯒꯨꯝꯕ ꯐꯗꯗꯗꯤ ꯔꯨꯝꯕ ꯈꯣꯠꯇ ꯌꯦꯡꯕ ꯀꯩꯀꯥꯒꯤ ꯑꯣ ꯑꯗꯨ
ꯑꯩꯈꯣꯏꯅ ꯆꯠꯄ ꯅꯨꯃꯤꯠꯇꯨꯃꯗꯤ ꯃꯣꯏꯗ ꯊꯣꯡ ꯍꯥꯡꯗ꯭ꯔꯦꯅ ꯑꯍꯟ ꯀꯩꯅꯣ ꯂꯩꯇꯦ ꯈꯣꯠꯇꯦꯅ ꯇꯧꯍꯧꯋꯦꯕ ꯑꯗꯨꯗꯨꯒꯤ ꯑꯗꯨꯝ ꯍꯜꯂꯛꯑꯦ ꯑꯗꯨꯏ ꯃꯇꯨꯡꯗ ꯆꯠꯁꯦ ꯍꯥꯏꯔꯒ ꯄꯥꯛꯔꯇꯗꯤ ꯑꯗꯨꯝ ꯃꯔꯛꯇ ꯆꯠꯄ ꯌꯥꯎꯕ ꯑꯗꯨꯒ ꯑꯗꯣꯝꯒꯤ ꯍꯧꯖꯤꯛꯀꯤ ꯂꯥꯏ ꯈꯨꯔꯐꯝꯁꯤꯗꯗꯤ ꯆꯪꯕꯁꯦ ꯁꯨꯝ ꯐꯂ
ꯍꯣꯏ ꯆꯪꯁꯦ ꯅꯣꯡꯃ ꯐꯖꯅ ꯇꯧꯔꯒ ꯂꯥꯛꯑꯣ ꯑꯩꯈꯣꯏ ꯍꯧꯖꯤꯛꯇꯤ ꯌꯨꯝꯗ ꯂꯩꯕ꯭ꯔꯣ ꯀꯥꯏꯗ ꯂꯩꯒꯦ
ꯌꯗ ꯂꯩꯇꯦ ꯑꯩ ꯗꯤꯄꯥꯔꯠꯃꯦꯟꯗ ꯂꯩꯌꯦ ꯗꯤꯄꯥꯔꯠꯃꯦꯟꯗ ꯀꯩꯅꯣ ꯇꯧꯕ ꯑꯩꯈꯣꯏ ꯉꯁꯤ ꯀ꯭ꯂꯥꯁ ꯇꯧꯕ ꯑꯗꯨ ꯂꯣꯏꯕꯗ ꯉꯥꯏꯔꯤ ꯑꯗꯨꯗꯨꯗꯒꯤ ꯑꯣꯖꯥ ꯊꯣꯛꯈꯤꯕꯒꯤ ꯑꯗꯨꯅ ꯐꯣꯟ ꯇꯧꯔꯛꯄ ꯑꯝꯇ ꯄꯥꯏꯔꯛꯏꯦ ꯑꯇꯣꯞꯄ ꯀꯩꯀꯩꯗꯤ ꯇꯧꯒꯦꯅ ꯑꯇꯣꯞꯄ ꯁꯥꯏ ꯀꯩꯀꯩ ꯍꯣꯠꯅꯒꯦ
ꯀꯩ ꯀꯩ ꯌꯨꯝꯒꯤ ꯀꯦ ꯃ ꯃꯇꯦꯡ ꯄꯥꯡꯉꯒ ꯈꯣꯠꯂꯒ ꯑꯗꯨꯝ ꯂꯩꯔꯤ ꯑꯥ ꯇꯧꯋꯦ ꯑꯉꯥꯡꯁꯅ ꯇꯧꯋꯦ ꯀ꯭ꯂꯥꯁ ꯑꯩꯒꯤ ꯑꯉꯥꯡꯗꯣ ꯀ꯭ꯂꯥꯁ ꯋꯥꯟꯅꯦ ꯅꯨꯄꯤꯔꫭ ꯅꯨꯄꯥꯔꫭ ꯅꯨꯄꯤꯅꯦ ꯃꯃꯤꯡꯗꯣ ꯁꯤ ꯊꯥ ꯉꯝꯕꯤ ꯀꯧꯋꯦ ꯑꯣ ꯑꯇꫭꯞꯄꯗꯤ ꯆꯠꯇꯕ꯭ꯔ ꯑꯃꯈꯛꯇꯪ ꯇꯧꯕꯗ ꯉꯥꯏꯔꯤꯗ ꯑꯥꯎ ꯀꯦꯊꯣꯂꯤꯛ ꯁ꯭ꯀꯨꯜꯒꯤ ꯑꯉꯥꯡꯅꯤ ꯀꯌꯥꯝꯒꯩꯗꯒꯤ ꯅꯛꯑꯦ ꯌꯨꯅꯤꯚꯔꯁꯤꯇꯤꯗꯒꯤ ꯆꯠꯄꯗꯤ ꯈꯣꯡꯅ ꯑꯗꯨꯝ ꯆꯠꯂꯁꯨ ꯌꯥꯏ ꯑꯗ ꯒꯥꯔꯤꯗ ꯆꯠꯂꯁꯨ ꯌꯥꯏ ꯑꯩꯅ ꯑꯄꯥꯝꯕ ꯃꯇꯝ ꯍꯥꯏꯗꯤ ꯀꯩꯅꯣꯗ ꯑꯗꯨꯝ ꯆꯠꯂꯦꯕ
ꯑꯣ ꯑꯌꯥꯝꯕ ꯈꯣꯡꯗ ꯑꯗꯨꯝ ꯆꯠꯂꯦ ꯑꯗꯨꯗꯤꯒꯥ ꯀꯩꯁꯨ ꯌꯥꯝ ꯂꯥꯞꯄ ꯅꯠꯇ꯭ꯔꯕꯅꯤꯅꯀꯣ
ꯃꯔꯛ ꯃꯔꯛꯇ ꯈꯣꯡꯅ ꯆꯠꯄꯁꯨ ꯌꯥꯎꯋꯦ ꯑꯗꯣ ꯇꯟꯕꯅꯤꯅ ꯑꯗꯨꯝ ꯒꯥꯔꯤꯗ ꯑꯌꯥꯝꯕ ꯑꯗꯨꯝ ꯆꯠ ꯒꯥꯔꯤꯗ ꯁꯥꯏꯀꯜ ꯒꯨꯝꯕ ꯃꯅꯤꯄꯨꯔꯗꯤ
ꯑꯥꯎ
ꯊꯥꯎ ꯌꯥꯝ ꯇꯥꯡꯉꯦ ꯑꯗꯨꯗꯤ ꯕꯨ ꯅꯣꯡꯃ ꯊꯦꯡꯅꯔꯁꯦ ꯊꯝꯃꯒꯦꯀꯣ ꯎꯝ ꯀꯣꯟꯅ ꯐꯥꯎꯅꯔꯁꯦ